ꯑꯣꯏ ꯇꯥꯥꯏꯌꯦ ꯅꯟ ꯇꯥꯕ꯭ꯔꯣ
ꯑꯧ ꯇꯥꯏꯌꯦ ꯁꯤꯡꯖꯨ ꯁꯤꯡꯖꯨ ꯆꯥꯕꯒꯤ ꯄꯨꯛ ꯌꯥꯝ ꯅꯥꯔꯦ ꯈꯣꯡ ꯍꯥꯝꯅꯤꯡꯉꯦ ꯈꯣꯡ ꯍꯥꯝꯅꯤꯡꯉꯦ
ꯍꯣꯏ ꯑꯗꯨꯗꯤ
ꯇꯣꯞ ꯄꯤꯇꯤ ꯄꯤꯇꯤ ꯄꯤꯇꯤꯛ ꯄꯤꯗꯤꯛ ꯁꯧꯕꯗꯣ ꯍꯪꯕ꯭ꯔꯥ ꯈꯣꯛ ꯄꯨꯛ ꯅꯨꯡꯉꯥꯏꯇꯕꯒꯤ ꯑꯗꯨꯃꯥꯏꯅ ꯇꯧꯔ ꯂꯩꯔꯦ꯫ ꯏꯃꯥꯟꯅꯕꯤꯁꯤ ꯊꯣꯛꯂꯛꯑꯗꯤ ꯑꯩ ꯀꯩꯅꯣ ꯇꯧꯒꯦ ꯇꯧꯕꯅꯦꯕ ꯆꯠꯀꯦ ꯇꯧꯕꯅꯦ ꯑꯗꯣ ꯆꯠꯄ ꯌꯥꯅ ꯂꯩꯔꯦ
ꯑꯗꯨ ꯅꯪ ꯄꯨꯛ ꯅꯥꯔꯗꯤ ꯇꯣꯂꯦꯠꯇ ꯆꯠꯂꯣ
ꯍꯣ ꯑꯩ ꯃ ꯃꯌꯥꯝꯒꯤ ꯍꯣꯁꯄꯤꯇꯥꯜꯒꯤ ꯇꯣꯏꯂꯦꯠꯇꯨꯗ ꯐꯥꯏꯅꯤꯡꯗꯦ ꯍꯥꯏꯕ ꯑꯗꯨꯒꯤ ꯌꯨꯝ ꯆꯠꯂꯒ ꯌꯨꯝꯗ ꯑꯣꯏꯅ ꯐꯥꯏꯔꯨꯔꯒꯦ
ꯌꯥꯝꯅ ꯃꯣꯠ ꯂꯦꯀꯣ
ꯍꯥ
ꯅꯝ ꯊꯤꯌꯦꯀꯣ ꯍꯣꯁꯄꯤꯇꯥꯜꯒꯤ ꯇꯣꯏꯂꯦꯠ
ꯍꯣꯁꯄꯤꯇꯜꯒꯤꯗꯤ ꯌꯥꯝ ꯃꯣꯠꯂꯦ ꯑꯗꯨꯒꯤ ꯑꯩꯗꯣ ꯌꯨꯝ ꯌꯧꯔꯒ ꯑꯣꯏꯅ ꯇꯧꯔꯒꯦ
ꯎꯝ ꯆꯨꯝꯃꯦ ꯆꯨꯝꯃꯦ
ꯅꯣꯡ ꯍꯥꯡꯗ꯭ꯔꯤ ꯅꯣꯡ ꯍꯥꯡꯗ꯭ꯔꯤ ꯅꯣꯡꯍꯥꯡꯕꯒ ꯆꯠꯀꯦ ꯇꯧꯕꯅꯦ ꯆꯥꯇꯤꯟꯁꯨ ꯄꯨꯗꯦ ꯑꯩꯗꯣ ꯉꯁꯤ ꯀꯥꯎꯔꯝꯃꯦ ꯑꯗ ꯁꯇꯤꯟꯗꯣ ꯑꯗ ꯍꯨꯟꯗꯣꯛꯑꯝꯃꯦꯕ
ꯑꯣ ꯑꯗꯨ ꯅꯪ ꯀꯔꯤ ꯊꯕꯛ ꯇꯧꯋꯦ
ꯑꯩꯗꯤ ꯀꯔꯤꯝꯇ ꯇꯧꯗꯦ ꯍꯣꯝꯗ ꯑꯗꯨꯝ ꯂꯩꯔꯒ ꯐꯤꯒꯨꯝꯕꯋꯤꯐ ꯋꯤꯚꯤꯡ ꯇꯧꯔꯒ ꯂꯩꯑꯦ ꯍꯧꯖꯤꯛꯀꯥꯟꯗꯤ ꯐꯤꯁꯨ ꯌꯥꯝ ꯇꯥꯡꯉꯤꯅ ꯑꯗꯨꯒꯤ ꯐꯤꯗꯨ ꯋꯤꯚꯤꯡ ꯇꯧꯔꯗ꯭ꯔꯒ ꯂꯩ
ꯍꯣꯏ ꯍꯣꯏ ꯐꯔꯦ ꯐꯔꯦ
ꯍꯧꯖꯤꯛꯀꯥꯟꯗꯤ ꯐꯤꯗꯣ ꯑꯩꯠꯇꯤꯟ ꯊꯥꯎꯖꯟ ꯑꯩꯠꯇꯤꯟ ꯊꯥꯎꯖꯟ ꯇ꯭ꯋꯦꯟꯇꯤ ꯊꯥꯎꯖꯟ ꯑꯗꯨꯃꯥꯏꯅ ꯄꯤꯔꯦꯅ ꯔꯥꯅꯤ ꯐꯤꯒꯨꯝꯕ ꯋꯠꯦ ꯀꯜꯆꯔꯦꯜ ꯐꯤꯗꯣ ꯑꯗꯨꯒꯤ ꯑꯩ ꯑꯗꯨꯝꯕ ꯑꯣꯏꯅ ꯁꯥꯔꯒ ꯂꯩ
ꯑ
ꯅꯪꯗꯤ ꯍꯧꯖꯤꯛꯀꯥꯟ ꯀꯔꯤ ꯊꯕꯛ ꯇꯧꯒꯦ
ꯑꯩꯗꯤ ꯀꯔꯤꯁꯨ ꯇꯧꯗꯦ ꯍꯣꯝ ꯃꯤꯅꯤꯁꯇꯔꯅꯦ ꯑꯥꯏ
ꯀꯌꯥꯗꯅꯣ ꯅꯪꯁꯨ ꯐꯥꯒꯤ ꯇꯧꯕ ꯌꯥꯝ ꯍꯩꯌꯦꯀꯣ
ꯅꯥꯠꯇꯦ ꯍꯥꯏ ꯐꯥꯒꯤ ꯇꯧꯗꯤ ꯑꯥꯏ ꯑꯁꯦꯃꯅ ꯍꯥꯏ ꯍꯣꯝ ꯃꯤꯅꯤꯁꯇꯔꯅꯦ ꯑꯥꯈꯣꯏꯒꯤ ꯌꯨꯝꯗ ꯑꯩꯅ ꯃꯤꯅꯤꯁꯇꯔ ꯑꯣꯏꯒ
ꯒꯤ ꯍꯣꯝ ꯃꯤꯅꯤꯁꯇꯔꯣ
ꯍꯣꯏ
ꯅꯣꯏ ꯌꯨꯝꯒꯤ ꯑꯦꯝ ꯑꯦꯜ ꯑꯦꯁꯤꯡꯗꯣ ꯈꯔ ꯂꯝ ꯍꯦꯜꯂꯝꯒꯅꯤ ꯑꯦꯝ ꯑꯦꯜ ꯑꯦ ꯁꯤꯡꯗꯣ ꯂꯝ ꯍꯦꯟꯕꯗꯣ ꯋꯥꯔꯛꯑꯣ ꯗꯨꯗꯤ ꯅꯣꯏ ꯅꯣꯏ ꯃꯃꯥꯗꯤ ꯀꯩ ꯇꯥꯔꯦ ꯍꯣꯝ ꯃꯤꯅꯤꯁꯇꯔꯒꯤ ꯀꯩ ꯇꯥꯔꯦ
ꯑꯩꯗꯤ ꯍꯣꯝ ꯃꯤꯅꯤꯁꯇꯔ ꯅꯠꯇꯦ ꯑꯩꯒꯤ ꯃꯃꯥꯗꯤ ꯍꯥꯎꯁ ꯋꯥꯏꯐ
ꯅꯪꯅ ꯍꯣꯝ ꯃꯤꯅꯤꯁꯇꯔ ꯑꯣꯏꯔꯗꯤ ꯃꯃꯥꯗꯣ ꯄ꯭ꯔꯦꯁꯤꯗꯦꯟꯅꯦ
ꯅꯠꯇꯦ
ꯆꯥꯎꯍꯜꯂꯁꯨ ꯌꯥꯏꯌꯦ ꯀꯥꯏꯗꯦ ꯃꯣꯗꯤꯒꯤ ꯃꯍꯨꯠꯇ
ꯍꯣꯏ ꯑꯗꯨꯁꯨ ꯌꯥꯏ
ꯌꯨꯝ ꯎ ꯀꯥꯟꯇ꯭ꯔꯤ ꯑꯃꯒꯤ ꯇꯥꯏꯞꯇ ꯇꯧꯔꯦ ꯈꯪꯕ꯭ꯔꯥ
ꯀꯔꯤ ꯍꯥꯏꯌꯨ
ꯅꯪꯗꯤꯛ ꯀꯔꯤ ꯃꯆꯨ ꯄꯥꯝꯃꯦ ꯀꯜ ꯃꯆꯨ ꯀꯂ꯭ꯔꯗ ꯀꯔꯤ ꯄꯥꯝꯃꯦ
ꯑꯃꯨ ꯑꯃꯨꯕꯥꯞꯄꯝ ꯄꯥꯝꯃꯦ
ꯑꯣ ꯑꯃꯨꯕ ꯄꯥꯝꯕꯁꯦ ꯐꯠꯇꯦ ꯍꯥꯏꯌꯦ ꯇꯧꯍꯩꯗꯦ ꯍꯥꯏꯌꯦꯕ ꯑꯃꯨꯕ ꯄꯥꯝꯕꯁꯦ ꯎꯝ ꯗꯥꯎ ꯂꯩꯇꯦ ꯂꯛꯀꯤ ꯑꯣꯏꯗꯦꯕ ꯑꯗꯨꯅ ꯑꯥ ꯐꯦꯚꯣꯔꯥꯏꯠ ꯀꯂ꯭ꯔꯗꯤ ꯑꯃꯨꯕ ꯆꯨꯁ ꯇꯧꯒꯅꯨ ꯑꯇꯣꯞꯄ ꯀꯂ꯭ꯔ ꯑꯃ ꯊꯝꯃꯣ ꯐꯦꯕꯣꯔꯥꯏꯠ ꯀꯂ꯭ꯔꯗ
ꯎꯝ ꯅꯦꯕꯤ ꯕ꯭ꯂꯨ
ꯕ꯭ꯂꯨꯖꯨ ꯐꯠꯇꯦ
ꯑꯥꯁ ꯀꯩꯅꯣ ꯑꯗꯨ ꯑꯝ ꯕ꯭ꯂꯨ ꯐꯠꯇꯗꯤ
ꯕꯤꯡꯏꯠ
ꯂꯦꯚꯦꯟꯗ꯭ꯔ ꯄꯥꯝꯃꯦ
ꯅꯪꯗꯤ ꯑꯝ ꯀꯔꯤ ꯈꯨꯃꯨꯛ ꯀꯨꯝꯕꯗꯣ ꯍꯤꯜ ꯍꯤꯜ ꯄꯥꯝꯕ꯭ꯔꯣ ꯏꯁ꯭ꯅꯤꯀ꯭ꯔꯒꯨꯝꯕ ꯄꯥꯝꯕ꯭ꯔꯣ ꯀꯔꯤ ꯄꯥꯝꯒꯦ
ꯈꯤꯜ ꯄꯝꯃꯦ ꯑ ꯅꯠꯇꯦ ꯏꯁ꯭ꯅꯤꯀ꯭ꯔ ꯄꯝꯃꯦ
ꯑꯦ ꯅꯪꯗꯤ ꯇꯨꯛ ꯅꯨꯄꯥꯒꯤ ꯇꯥꯏꯞꯇ ꯇꯧꯋꯦꯀꯣ ꯑꯩꯗꯤ ꯍꯤꯜ ꯐꯖ ꯐꯖꯕ ꯍꯤꯜ ꯄꯥꯝꯃꯦ
ꯑꯣ ꯑꯩꯗꯤ ꯍꯣꯏ ꯑꯩꯗꯤ ꯌꯣ ꯌꯣꯈꯨꯝꯕ ꯄꯥꯝꯃꯦ ꯑꯥ
ꯑꯩꯗꯤꯅꯦ ꯍꯤꯜꯗ ꯍꯤꯜꯗ ꯀ꯭ꯔꯤꯝ ꯃꯆꯨꯒꯨꯝꯕꯗꯣ ꯌꯥꯝ ꯄꯥꯝꯃꯦ ꯂꯤꯁꯤꯡ ꯂꯤꯁꯤꯡ ꯃꯔꯤ ꯐꯣꯔ ꯊꯥꯎꯖꯟꯒꯨꯝꯕꯒ ꯄꯤꯔꯗꯤ ꯌꯥꯔꯦ
ꯍꯣꯏ ꯍꯣꯏ ꯑꯩ ꯅꯪꯕꯨ ꯄꯨꯕꯤꯔꯒꯦ ꯑꯩ ꯑꯩ ꯄꯨꯕꯤꯔꯒꯦꯀꯣ ꯅꯪ ꯀꯔꯤ ꯃꯆꯨ ꯄꯥꯝꯃꯦ ꯑ ꯑ ꯑꯩꯉꯣꯟꯗ ꯍꯥꯏꯌꯣ
ꯄꯤꯕꯤꯌꯣ ꯍꯤꯡꯉꯤꯉꯩꯗ ꯊꯦꯡꯅꯕ ꯇꯥꯔꯗꯤ ꯂꯩꯕꯤꯌꯣ
ꯍꯣꯏ ꯅꯪꯒꯤꯁꯨ ꯁꯥꯏꯖꯇꯤ ꯀꯩꯅꯣ
ꯑꯩꯁꯨ ꯁꯥꯏꯁꯇꯤ ꯑꯥ ꯀꯩꯅꯣꯒꯤ ꯅꯝꯕ꯭ꯔꯗ ꯊꯥꯔꯇꯤ ꯁꯤꯛꯁ
ꯎꯝ ꯄꯨꯕꯤꯔꯒꯦꯀꯣ
ꯊꯥꯔꯇꯤ ꯁꯤꯛꯁ ꯑꯗꯨꯒ ꯑ ꯑꯥ ꯑꯃꯔꯣꯝꯗꯅ ꯊ꯭ꯔꯤ
ꯄꯨꯕꯤꯔꯛꯑꯦ ꯄꯨꯕꯤꯔꯛꯑꯦ
ꯍꯧꯖꯤꯛꯀꯥꯟꯗꯤꯀꯣ ꯑꯩꯁꯦ ꯎꯝ ꯃꯥꯏꯁꯦ ꯌꯥꯝ ꯅꯥꯟꯗꯦꯕ ꯑꯩꯒꯤ ꯃꯥꯏꯗꯣ ꯄꯤꯄꯜꯁ ꯇꯨꯝꯗꯕꯒꯤꯀꯣ ꯅꯨꯃꯤꯗꯥꯡ ꯅꯨꯃꯤꯗꯥꯡ ꯇꯨꯝꯗꯕꯒꯤ ꯎꯔꯤꯡ ꯉꯛꯇ ꯄꯤꯄꯜꯁ ꯉꯥꯛꯇ ꯉꯥꯏꯔꯦ ꯃꯥꯏꯗꯣ ꯑꯗꯨꯒꯤ ꯑꯩꯗꯣ ꯆꯝꯄ꯭ꯔꯥ ꯆꯝꯄ꯭ꯔꯥꯗꯣ
ꯍꯣꯏ
ꯆꯝꯄ꯭ꯔꯥ ꯂꯤꯃꯣꯟꯗꯣ ꯑꯗꯨꯗꯨꯅ ꯃꯥꯏꯗꯣ ꯏꯁꯀ꯭ꯔꯞ ꯇꯧꯔꯦ ꯐꯦꯁꯤꯌꯦꯜ ꯇꯧꯔꯁꯨ ꯐꯠ ꯇꯦ ꯗꯣꯛꯇ꯭ꯔꯗ ꯌꯦꯡꯉꯒ ꯍꯤꯗꯥꯛ ꯇꯩꯔꯁꯨ ꯐꯠ ꯇꯦ ꯅꯪ ꯑꯦꯅꯤ ꯎꯄꯥꯏ ꯈꯪꯕ꯭ꯔꯣ ꯈꯪꯕ ꯂꯩꯕ꯭ꯔꯣ ꯍꯤꯗꯥꯛ
ꯍꯤꯗꯥꯛ ꯍꯤꯗꯥꯛꯀꯨꯝꯕꯗꯤ ꯑꯩꯗꯤ ꯈꯪꯗꯦ ꯑꯗꯨ ꯏꯁꯤꯡ ꯐꯖꯅ ꯊꯥꯎꯑꯣ
ꯑꯩꯗꯤ ꯃꯥꯏꯁꯦ ꯌꯥꯝ ꯅꯥꯟꯗꯕꯒꯤ ꯋꯥꯈꯟ ꯌꯥꯝ ꯅꯨꯡꯉꯥꯏꯇꯦꯕ ꯍꯧꯖꯤꯛꯀꯥꯟꯁꯦ
ꯍꯣꯏ ꯑꯗꯨꯁꯨ
ꯃꯥꯏ ꯌꯥꯝ ꯅꯥꯟꯅꯤꯡꯉꯦ
ꯍꯣꯏ ꯍꯣꯏ
ꯑꯩꯗꯤ ꯃꯥꯏ ꯅꯥꯟꯕ ꯑꯗꯨ ꯄꯥꯝꯃꯦ ꯏꯁꯀꯤꯟꯗꯣ ꯉꯣꯔꯣꯛ ꯄꯨꯔꯥ ꯍ꯭ꯋꯥꯏꯠ ꯉꯧꯗ꯭ꯔꯁꯨ ꯐꯤꯔ ꯑꯣꯏꯗ꯭ꯔꯁꯨ ꯃꯩꯗꯣ ꯈꯔ ꯅꯥꯟꯕ ꯄꯥꯝꯃꯤ
ꯀꯂꯤꯌ꯭ꯔ ꯏꯁꯀꯤꯟ ꯀꯂꯤꯌ꯭ꯔ ꯏꯁꯀꯤꯟ ꯄꯥꯝꯃꯦꯀꯣ
ꯎꯝ ꯄꯥꯝꯃꯦ ꯄꯥꯝꯃꯦ ꯑꯗꯨꯃꯥꯏꯅ ꯑꯦꯝ ꯏꯁꯃꯥꯔꯠ ꯑꯣꯏꯕ ꯑꯗꯨꯒꯨꯝꯕꯗꯨꯣ ꯄꯥꯝꯃꯦ
ꯍꯣꯏ ꯍꯣꯏ
ꯍ
ꯎꯝ
ꯋꯥ ꯌꯥꯝ ꯋꯥꯏꯑꯦꯀꯣ
ꯍꯣꯏ ꯌꯥꯝ ꯋꯥꯏꯑꯦ ꯍꯣꯏ ꯅꯪ ꯅꯪꯒꯤ ꯅꯪꯒꯤ ꯌꯨꯝꯗ
ꯈ꯭ꯔꯤꯁꯃꯥꯁꯀꯤ ꯃꯇꯝꯗꯗꯤ ꯌꯥꯝꯅ ꯅꯨꯡꯉꯥꯏꯌꯦ
ꯍꯣꯏ ꯆꯃꯦ
ꯑꯩ ꯏꯁꯀꯤꯟꯒ ꯆꯥꯟꯅꯕꯗꯤ ꯅꯤꯡꯊꯝꯊꯥ ꯈ꯭ꯔꯤꯁꯃꯥꯁ ꯃꯇꯝꯗꯣ ꯑꯗꯨꯗ ꯆꯥꯅꯩꯌꯦ
ꯑꯣ
ꯖꯅꯋꯥꯔꯤ ꯑꯗꯨꯗꯥꯏꯗꯗꯤ ꯌꯥꯝꯅ ꯏꯁꯀꯤꯟꯗꯣ ꯌꯥꯝ ꯀ꯭ꯂꯤꯟ ꯑꯣꯏꯑꯕ ꯍꯧꯖꯤꯛꯀꯤ ꯍꯨꯃꯥꯡ ꯌꯥꯝ ꯊꯣꯛꯑꯦ ꯑꯗꯨꯗꯒꯤ ꯏꯁꯀꯤꯟꯗꯣ ꯌꯥꯝ ꯅꯥꯟꯗꯦ
ꯍꯣꯏ ꯆꯃꯦ
ꯅꯪꯒꯤ ꯎꯔꯤꯡ ꯊꯣꯛꯄ꯭ꯔꯣ ꯄꯤꯝꯄꯜꯁꯀꯨꯝꯕ ꯊꯣꯛꯄ꯭ꯔꯣ
ꯀꯔꯤ ꯑꯣ ꯍꯣꯏ ꯊꯣꯛꯦ ꯊꯣꯛꯑꯦ ꯑꯗꯨꯗꯤ ꯌꯦ ꯊꯣꯛꯏ ꯑꯗꯨꯗꯤ ꯌꯥꯝꯅ ꯑꯣꯏꯗꯦ
ꯑꯣ ꯑꯣ ꯅꯪꯗꯤ ꯌꯥꯝ ꯊꯣꯛꯇꯕꯀꯣ ꯈꯤꯇꯪꯈꯛ ꯊꯣꯛꯄ ꯐꯦ ꯅꯨꯡꯉꯥꯏꯖꯦ
ꯑ ꯊꯝ
ꯎꯝ ꯅꯪ ꯍꯥꯏꯕꯗꯣ ꯇꯥꯗꯦ ꯍꯧꯖꯤꯛꯇ ꯆꯠꯄꯦꯕ ꯅꯦꯠꯇꯣ ꯆꯠꯄꯒꯤ ꯇꯍꯧꯗ꯭ꯔꯦ
ꯑꯣ ꯑꯩꯅ ꯍꯥꯏꯁꯦ
ꯎꯝ
ꯍꯥꯏꯗꯤ ꯏꯁꯤꯡ ꯌꯥꯝꯅ ꯊꯧꯗꯨꯅ ꯑꯩꯒꯤ ꯏꯁꯀꯤꯟꯗꯤ ꯐꯔꯦ ꯍꯧꯖꯤꯛ
ꯑꯣ ꯏꯁꯤꯡ ꯌꯥꯝ ꯊꯛꯄꯁꯦ ꯐꯕ꯭ꯔꯣ
ꯍꯣꯏ ꯍꯣꯏ
ꯑꯩꯁꯨ ꯏꯁꯤꯡ ꯃꯌꯥꯝ ꯃꯌꯥꯝ ꯊꯛꯄ ꯇꯥꯔꯦ ꯍꯧꯖꯤꯛꯀꯥꯟꯗꯤ ꯑꯩꯒꯤ ꯂꯩꯐꯝꯗꯣ ꯏꯁꯤꯡ ꯌꯥꯝ ꯅꯨꯡꯉꯥꯏꯇꯦꯕ ꯑꯩ ꯂꯩꯕ ꯕꯔꯥ ꯃꯐꯝꯗꯣ ꯏꯁꯤꯡꯗꯣ ꯌꯥꯝ ꯖꯥꯔ ꯖꯥꯔꯗ ꯂꯩꯔꯒ ꯊꯛ ꯑꯩꯣꯏꯒꯤ ꯄꯩꯁꯥ ꯌꯥꯝ ꯆꯠꯂꯦ ꯑꯗꯨꯒꯤ ꯏꯁꯤꯡ ꯌꯥꯝ ꯊꯛꯇꯦ
ꯑꯗꯨ ꯔꯦꯅꯤꯡ ꯋꯥꯇꯔ ꯏꯁꯇꯣꯔ ꯇꯧꯔꯣ ꯑꯗꯨ ꯁꯤ ꯔꯦꯅꯤ ꯋꯥꯇꯔ ꯕꯣꯏꯜ ꯇꯧꯔꯣ ꯊꯥꯎꯑꯣ ꯀꯔꯤꯅꯣ
ꯁꯤ ꯌꯥꯏꯌꯦ
ꯍꯣꯏ
ꯇꯧꯕ ꯇꯥꯔꯦ ꯑꯗꯨꯃꯥꯏꯅ
ꯅꯦꯆꯔꯦꯜ ꯋꯥꯇꯔꯅꯦ
ꯍꯣꯏ ꯍꯣꯏ ꯑꯗꯨꯃꯥꯏꯅ ꯇꯧꯔꯒꯦ
ꯍꯍꯣꯏ ꯑꯗꯨꯃꯅ ꯇꯧꯔꯣꯀꯣ
ꯁꯝ ꯁꯥꯡꯕꯁꯦ ꯌꯥꯝ ꯐꯖꯩꯌꯦ ꯅꯨꯄꯤꯅ ꯁꯝ ꯁꯥꯡꯕꯁꯦ ꯃꯥꯒꯤ ꯅꯨꯄꯤꯒꯤ ꯐꯖꯕꯒꯤ ꯀ꯭ꯋꯥꯂꯤꯇꯤ ꯍꯥꯞꯄꯦꯀꯣ
ꯍꫭꯏ ꯆꯨꯝꯃꯦ
ꯑꯗꯨꯅꯤ ꯑꯩꯗꯣ ꯋꯥꯔꯦ ꯃꯣꯏ ꯊꯣꯛꯂꯛꯄꯔ ꯉꯥꯏꯕꯅꯦ ꯁꯨꯝ ꯊꯣꯛ ꯊꯣꯛꯂꯛꯇꯦ ꯃꯣꯏꯒꯤ ꯃꯤꯗꯨ ꯅꯥꯕꯒꯤ ꯆꯪꯈ꯭ꯔꯒ ꯑꯗꯨꯝ ꯂꯩ ꯏꯃꯥꯟꯅꯕꯤꯗꯣ
ꯍꯣꯏ
ꯋꯥ ꯅꯪꯗꯤ ꯎꯝ ꯃꯃꯥꯍꯣꯏꯗꯤ ꯃꯃꯥꯍꯣꯏ ꯕꯕꯥꯍꯣꯏ ꯅꯨꯡꯉꯥꯏ ꯂꯩꯌꯦꯀꯣ
ꯍꯣꯏ ꯂꯣꯏꯅꯃꯛ ꯅꯨꯡꯉꯥꯏꯔꯦ
ꯑꫭ ꯐꯩꯌꯦ-ꯐꯩꯌꯦ
ꯍꯣꯏ-ꯍꯣꯏ ꯅꯥꯟ ꯅꯪꯁꯨ ꯐꯖꯅ ꯂꯩꯌꯣ ꯑꯩ ꯅꯪꯕꯨ ꯋꯥꯔꯤ ꯁꯥꯔꯒ ꯌꯥꯝꯅ ꯅꯨꯡꯁꯤꯌꯦ ꯌꯥꯝꯅ ꯅꯨꯡꯉꯥꯏꯔꯦ ꯌꯥꯝꯅ ꯐꯖꯥꯔꯦ
ꯍꯣ-ꯍꯣ-ꯍꯣꯏ ꯑꯩꯁꯨ ꯅꯪꯒ ꯋꯥꯔꯤ ꯁꯥꯟꯅꯕ ꯐꯪꯕꯖꯦ ꯅꯪꯒ ꯋꯥꯔꯤ ꯁꯥꯕꯁꯦ ꯌꯥꯝ ꯅꯨꯡꯉꯥꯏꯌꯦ꯫ ꯑꯩ ꯑꯩꯉꯣꯟꯗꯁꯨ ꯎꯝ ꯑꯦꯗꯕꯥꯏꯁꯁꯨ ꯄꯤꯄꯤꯔꯦ ꯄꯤꯝꯄꯜꯁ ꯊꯨꯡꯗꯅꯤꯡꯉꯥꯏꯒꯤ ꯏꯁꯤꯡ ꯃꯌꯥꯝ-ꯃꯌꯥꯝ ꯊꯛꯑꯣ ꯍꯥꯏꯑꯦ꯫
ꯍꯣꯍꯣ ꯍꯣꯏ ꯆꯨꯝꯃꯦ ꯏꯁꯤꯡ ꯃꯌꯥꯝ-ꯃꯌꯥꯝ ꯊꯥꯛꯑꯣꯀꯣ꯫
ꯍꯣꯏ ꯎꯝ ꯊꯛꯇꯣꯏꯅꯦ ꯅꯪꯅ ꯍꯥꯏꯕ ꯏꯟꯒꯦ ꯑꯩꯖꯨ ꯏꯁꯤꯡ ꯃꯌꯥꯝ ꯃꯌꯥꯝ ꯊꯛꯀꯦꯀꯣ꯫
ꯑꯍꯣꯏ
ꯎꯝ ꯑꯩꯒꯤꯗ ꯅꯨꯄꯤ ꯑꯃ ꯂꯥꯛꯄ ꯑꯗꯨ ꯏꯃꯥꯟꯅꯕꯤ ꯃꯥꯜꯂꯨꯔꯦ ꯏꯃꯥꯟꯅꯕꯤ ꯃꯥꯟꯕ ꯇꯥꯏꯞꯇ ꯑꯃ ꯂꯥꯛꯑꯦꯕ ꯑꯩꯁꯤꯗ ꯑꯗꯨꯒꯤꯅꯦ ꯋꯥꯔꯦꯗ ꯍꯧꯖꯤꯛꯀꯥꯟꯖꯦ ꯌꯥꯝ ꯋꯥꯔꯦ꯫
ꯍꯣꯏ ꯍꫭꯏꯌꯦ ꯅꯪꯁꯨ ꯋꯥꯔꯦ ꯃꯥꯜꯂꯦ꯫
ꯋꯥꯏꯌꯦ ꯋꯥꯏꯌꯦ ꯅꯣꯡ ꯇꯥꯔꯁꯨ ꯁꯥꯏꯌꯦꯕ ꯅꯣꯡ ꯇꯥꯔꯖꯨꯅꯦ ꯃꯥꯏ ꯇꯦꯝꯄ꯭ꯔꯦꯆꯔꯗꯤ ꯌꯥꯝ ꯁꯥꯏꯌꯦ ꯑꯗꯨꯒꯤ ꯌꯥꯝ ꯅꯨꯡꯉꯥꯏꯇꯦ ꯍꯧꯖꯤꯛꯀꯥꯟꯗꯤ ꯑꯈꯣꯏ ꯂꯝꯗꯁꯨ ꯌꯥꯝ ꯁꯥꯔꯦ꯫
ꯑꯗꯨ ꯅꯪ ꯀꯗꯥꯏꯅꯣ ꯍꯣꯁꯇꯦꯜꯗ ꯂꯛꯀꯅꯤ ꯂꯛꯀꯦ꯫ ꯂꯛꯀꯅꯤ
ꯍꯣꯁꯄꯤꯇꯥꯜꯂꯣ ꯑꯥ ꯃꯃꯤꯡꯒ ꯈꯪꯗꯦꯗ ꯑꯩ ꯃꯨꯟꯅ ꯌꯦꯡꯗ꯭ꯔꯦ ꯑꯩꯖꯨ ꯈꯪꯗꯦꯕ ꯏꯃꯥꯟꯅꯕꯤꯒ ꯂꯥꯛꯃꯤꯟꯅꯕꯅꯤ꯫ ꯑꯩꯗꯤ ꯃꯃꯤꯡ ꯈꯪꯗꯦ ꯍꯣꯔꯦꯟ ꯍꯣꯔꯦꯟ ꯍꯥꯏꯕꯤꯔꯛꯑꯒꯦꯀꯣ꯫
ꯍꯣꯏ ꯍꯣꯏ
ꯃꯃꯤꯡ ꯈꯪꯗꯦ ꯃꯣꯏꯒꯤ ꯒꯩꯅꯤ ꯒꯩꯅꯤꯒꯤ ꯋꯥꯔꯠꯇ ꯂꯥꯛꯑꯦꯕ꯫ ꯏꯃꯥꯟꯅꯕꯤ ꯃꯣꯏꯒꯤꯗꯣ ꯑꯣꯄ꯭ꯔꯦꯁꯟ ꯇꯧꯕꯗꯣ ꯃꯥꯒꯤ ꯀꯔꯤ ꯑꯉꯥꯡꯈꯥꯎ ꯄꯥꯠꯇꯣ ꯑꯗꯨ ꯂꯧꯊꯣꯛꯄꯒꯤꯅꯦ ꯍꯥꯏꯌꯦ꯫
ꯑꯣ ꯒꯩ ꯅꯤꯗꯤ ꯅꯨꯄꯤꯒꯤ ꯅꯨ-ꯅꯨꯄꯤꯒꯤ ꯋꯥꯔꯠ ꯀꯣ
ꯑꯣ ꯃꯥꯅꯦ ꯒꯥꯏꯅꯤꯗꯤ ꯅꯨꯄꯤꯒꯤ ꯉꯥꯛꯇ ꯂꯩꯌꯦ꯫ ꯃꯤ ꯌꯥꯝ ꯂꯩꯌꯦ ꯃꯤ ꯃꯌꯥꯝ ꯂꯩꯌꯦꯀꯣ꯫ ꯍꯣꯁꯄꯤꯇꯥꯜꯗ ꯂꯦꯑꯦ ꯂꯥꯛꯇ꯭ꯔꯗꯤ ꯃꯤꯖꯦ ꯑꯅꯥꯕ ꯂꯩꯇꯕ ꯃꯥꯜꯂꯦꯌꯦ ꯑꯗꯨꯕꯨ ꯍꯣꯁꯄꯤꯇꯟꯗ ꯂꯥꯛꯄꯀꯥꯟꯗꯤ ꯑꯅꯥꯕ ꯃꯌꯥꯝ ꯂꯩꯔꯝꯃꯦ꯫
ꯑꯣ
ꯅꯨꯡꯉꯥꯏꯇꯦ ꯃꯤꯁꯦꯀꯣ ꯏꯁꯣꯔꯅꯁꯨ ꯃꯣꯏꯁꯨ ꯅꯥꯕ ꯊꯨꯅ ꯐꯍꯟꯖꯅꯨ꯫ ꯋꯥꯔꯦ ꯃꯌꯥꯝꯗꯨ ꯎꯕꯗ ꯄꯩꯁꯥꯁꯨ ꯃꯌꯥꯝ ꯇꯤꯡꯉꯝꯒꯅꯤ꯫
ꯍꯣꯏ ꯍꯣꯏ ꯍꯥꯏꯌꯦꯠ
ꯇꯨꯝꯅꯤꯡꯉꯛꯀꯗꯣꯔꯦꯗ ꯑꯩꯗꯤ ꯃꯣꯏ ꯉꯥꯏꯕꯗ ꯌꯥꯝ ꯋꯥꯔꯦꯕ꯫
ꯍꯣꯏ ꯍꯣꯏ
ꯆꯥꯛ ꯆꯥꯛ ꯏꯁꯤꯡ ꯊꯣꯡꯒꯤꯔꯣꯏꯗ꯭ꯔꯣ꯫